ꯅꯨꯡꯉꯥꯏꯔꯤꯕ꯭ꯔꯣ
ꯅꯨꯡꯉꯥꯏꯔꯤ ꯕꯔꯗꯔ ꯆꯥꯛ ꯏꯁꯤꯡ ꯎꯅꯔꯕꯣ ꯕꯔꯗꯔ
ꯆꯥꯔꯦ ꯆꯥꯔꯦ ꯅꯪ ꯆꯥꯔꯕꯣꯅꯦ
ꯑꯩꯁꯨ ꯆꯥꯛ ꯇꯣꯛꯄ ꯀꯨꯏꯗ꯭ꯔꯤ ꯉꯥꯏꯍꯥꯛ ꯑꯣꯏꯔꯦ
ꯀꯔꯤ ꯃꯊꯦꯜ ꯆꯥꯔꯕ
ꯃꯊꯦꯜꯁꯦ ꯑꯩꯈꯣꯏ ꯂꯩꯃꯤꯟꯅꯕ ꯏꯌꯥꯝꯕ ꯑꯃꯅ ꯁꯧꯔꯤ ꯇꯧꯁꯤꯜꯂꯛꯑꯦ ꯑꯩꯅ ꯀꯥꯡꯒꯧ ꯇꯧꯁꯤꯜꯂꯦ ꯅꯩꯈꯥꯏꯔꯦ ꯉꯁꯤꯗꯤ ꯏꯌꯥꯝꯕ
ꯑ ꯑꯍꯥꯎꯕ ꯉꯥꯛꯇꯅꯤꯅꯦ
ꯃꯥꯅꯦ ꯏꯌꯥꯝꯕꯗꯤ ꯀꯩ ꯀꯩ ꯇꯧꯔꯒꯦ
ꯑꯩꯈꯣꯏꯁꯨ ꯀꯥꯡꯉꯧꯕ ꯑꯃ ꯉꯧꯔꯒ ꯆꯥꯔꯦ
ꯑꯍꯥꯎꯕꯅꯤꯅꯦ ꯏꯌꯥꯝꯕꯣꯏꯁꯨ
ꯃꯥꯅꯦ ꯍꯧꯖꯤꯛꯇꯤ ꯁꯥꯒꯠꯂꯛꯄꯅꯤꯅ
ꯑꯁ ꯁꯥꯕ ꯕꯨ ꯎꯝ ꯑꯗꯩ ꯆꯨꯝꯅ ꯁꯥꯕꯩ ꯅꯠꯇꯕꯤꯗ ꯅꯣꯡ ꯆꯨꯔꯝꯗꯥꯏꯒꯤꯒ ꯑꯣꯝꯆꯥꯛꯅꯔ ꯁꯥꯒꯠꯂꯛꯄꯁꯦ ꯑꯣꯏꯔꯦꯁꯦ
ꯍꯣꯏ ꯁꯥꯏꯅꯦ ꯑꯗꯨꯁꯨ ꯒ꯭ꯌꯥꯟ ꯇꯥꯗꯦ
ꯎꯝ ꯉꯁꯥꯏ ꯑꯩꯁꯦ ꯀꯣꯂꯦꯖꯇ ꯀ꯭ꯂꯥꯁ ꯇꯧꯅꯤ ꯍꯥꯏꯐꯦꯠ ꯆꯠꯂꯨꯏꯌꯦ ꯄꯨꯡ ꯑꯃ ꯇꯥꯃ ꯑꯗꯨꯏꯗ ꯁꯥꯕꯗ ꯂꯣꯏꯔꯦ ꯁꯥꯇꯤꯟ ꯈꯅ ꯈꯟꯅ ꯁꯥꯒꯠꯂꯛꯄꯤꯅꯦꯃꯦ ꯑꯗꯨꯐꯥꯎꯕ ꯍꯨꯃꯥꯡ ꯑꯣꯔ ꯇꯥꯔꯛꯄ ꯍꯥꯏꯇꯥꯔꯦ ꯏꯁꯥꯁꯤꯗ
ꯑꯗꯨꯅꯦ ꯁꯥꯔꯦ ꯐꯖꯅ ꯁꯥꯗꯕꯁꯨ ꯋꯥꯠꯂꯤꯕꯅꯦ ꯍꯧꯖꯤꯛꯁꯦ
ꯑ
ꯀꯥꯂꯦꯟ ꯍꯧꯗ ꯉꯥꯏꯔꯤꯌꯦꯕ
ꯍꯥꯏꯗꯤ ꯍꯧꯖꯤꯛ ꯏꯉꯥ ꯁꯖꯤꯕꯨꯀ ꯍꯣꯏ ꯃꯩꯇꯩ ꯑꯣꯏꯅ ꯏ ꯉꯥ ꯊꯥꯕꯗꯤ ꯌꯧꯔꯛꯑꯦꯕꯀꯣ
ꯑꯥ ꯈꯪꯗꯦ ꯇꯧꯗꯣꯏꯁꯦ
ꯏꯁꯥꯁꯦ ꯄꯨꯛ ꯉꯥꯛꯇ ꯉꯥꯏ ꯂꯩꯔꯝꯃꯦ ꯇꯧꯔꯤꯁꯦ
ꯆꯔ ꯐꯝꯃ ꯂꯩꯔꯕ ꯀꯩꯅꯣ
ꯆꯥꯕ ꯑꯃꯨꯛ ꯆꯥꯥ ꯑꯃꯨꯛ ꯇꯨꯝꯕꯗ ꯋꯥꯔꯦꯅ ꯑꯃꯨꯛ ꯇꯨꯝ
ꯑꯥ
ꯂꯥꯏꯐ ꯁ꯭ꯇꯥꯏꯜ
ꯀꯣꯂꯦꯖ ꯑꯗꯨꯝ ꯆꯠꯂꯤꯕ꯭ꯔꯣ ꯆꯥꯡ ꯅꯥꯏꯅ
ꯀꯣꯂꯦꯖꯁꯦ ꯑꯩꯈꯣꯏ ꯑꯣꯖꯥꯅ ꯇꯧꯅꯤ ꯂꯥꯛꯑꯣ ꯍꯥꯏꯔꯀꯥꯟꯗ ꯆꯠꯄꯒꯨꯝꯕ ꯑꯗꯨꯃꯥꯏꯅ ꯇꯧꯋꯦ ꯍꯥꯏꯗꯤ ꯇꯧꯗꯗꯤ ꯀꯥꯟꯗꯦꯗꯅ ꯆꯂꯨ ꯥꯏ
ꯅꯨꯡꯇꯤꯒꯤ ꯀ꯭ꯂꯥꯁ ꯇꯧꯗꯕ꯭ꯔꯥ ꯍꯥꯏꯁꯦ
ꯀ꯭ꯂꯥꯁꯁꯦ ꯑꯩꯈꯣꯏꯒꯤ ꯃꯦꯖꯔ ꯃꯥꯏꯅꯔ ꯀꯩ ꯀꯩ ꯂ ꯈꯥꯗꯣꯏꯑꯕꯀꯣ ꯑꯗꯨ ꯅ ꯐꯖꯅ ꯄꯨꯡ ꯁꯤꯗ ꯁꯤꯐꯧ ꯇꯧꯕ ꯃꯥꯏꯅꯔꯁꯤꯅ ꯁꯤꯐꯧ ꯇꯧꯕ ꯇꯧꯋꯦꯕ ꯑꯗꯣ ꯑꯩꯈꯣꯏꯒꯤꯥꯏꯅꯔꯒꯗꯤ ꯍꯣꯏ ꯍꯥꯏꯗꯤ ꯁꯤꯂꯦꯕꯁꯁꯦ ꯄꯥꯛ ꯌꯥꯝꯗ꯭ꯔꯦꯕ ꯁꯤꯂꯦꯕꯁꯇ ꯄꯥꯏ ꯌꯥꯝꯗꯕꯅꯤꯅ ꯑꯗꯨꯗꯨꯅ ꯍꯞꯇꯥ ꯑꯃꯗ ꯅꯨꯃꯤꯠ ꯍꯨꯝꯅꯤꯠ ꯇꯧꯁꯤ ꯑꯗꯨ ꯇꯧꯁꯤꯅ ꯍꯥꯏꯕꯁꯨ ꯌꯥꯎꯔꯦꯕ ꯑꯩꯈꯣꯏꯒꯤ ꯑꯗꯨꯗꯨꯒꯤ ꯃꯇꯨꯡ ꯏ ꯃꯇꯨꯡꯏꯟꯅ ꯆꯠꯄꯅꯤꯗ ꯃꯤꯖꯕꯨꯗꯤꯝ ꯇꯧꯋꯦꯗ ꯑꯗ ꯑꯩꯈꯣꯏ ꯃꯁꯦꯟ ꯅꯣꯡ ꯆꯨꯔꯛꯄꯗ ꯆꯠꯂꯒꯨꯝꯁꯦ ꯍꯥꯏꯅꯕꯒꯨꯝꯕ ꯑꯗꯨꯃꯥꯏꯅ ꯂꯣꯏ ꯇꯧꯋꯏꯤ
ꯁꯥꯇ꯭ꯔ ꯅꯣ ꯑꯏꯅ
ꯎꯝ ꯁꯥꯇ꯭ꯔ ꯃꯅ ꯈꯥꯏꯕꯇꯔ ꯁꯥꯔꯦ ꯁꯥꯗ ꯉꯁꯥꯏ ꯁꯦꯠꯄ ꯈꯣꯡꯒ꯭ꯔꯥꯎꯗꯨ ꯆꯥꯗꯕꯩꯗꯥꯛ ꯇꯧꯁꯤꯜꯂꯛꯄ ꯍꯥꯏꯇꯥꯔꯦ ꯅꯣꯏ ꯈꯜꯂꯛꯑꯕꯅꯤꯅ ꯑꯗꯨꯗꯣꯒꯤ ꯑ ꯅꯨꯡꯁꯥ ꯁꯥꯔꯛꯄꯗꯗꯤ ꯏꯁꯥꯁꯦ ꯂꯩꯉꯝꯃꯛꯇꯕꯅꯤ
ꯑꯅꯤꯅꯦꯅꯦꯅꯤ ꯈꯪꯗ꯭ꯔꯦ ꯅꯍꯥꯟꯋꯥꯏ ꯑꯩꯈꯣꯏꯅ ꯀꯣꯂꯦꯖ ꯀꯥꯔꯛ ꯀꯥꯟꯗꯗꯤ ꯀ꯭ꯂꯥꯁꯁꯤ ꯄꯨꯡ ꯃꯥꯄꯜꯗꯩ ꯆꯠꯂꯒ ꯑꯥ ꯑꯅꯤ ꯑꯍꯨꯝꯐꯧ ꯇꯧꯔꯦ
ꯑꯩꯈꯣꯏꯁꯨ ꯇꯧꯔꯤꯅꯦ ꯄꯨꯡ ꯃꯥꯄꯜꯗꯩ ꯀ꯭ꯂꯥꯁ ꯍꯧꯗꯣꯏꯅꯤ ꯑꯦꯝ ꯗꯤ ꯁꯤ ꯑꯅ ꯄꯨꯡ ꯇꯔꯥꯐꯥꯎꯕ ꯇꯧꯔꯅꯤꯀꯣ ꯑꯗꯨꯒ ꯄꯨꯡ ꯇꯔꯥꯗꯒꯤꯅ ꯕꯥꯔꯣꯐꯧꯁꯤꯅ ꯃꯣꯏ ꯃꯦꯖꯔ ꯀ꯭ꯂꯥꯁ ꯇꯧꯅꯔꯅꯤ ꯍꯥꯏꯗꯤ ꯑꯅꯔꯁ ꯄꯦꯄꯔꯗꯣ
ꯑ
ꯑꯗꯨꯗꯨꯒ ꯕꯥꯔꯣꯗꯒꯤꯅ ꯑꯃꯐꯧꯁꯤꯅ ꯃꯟꯗꯦ ꯇꯨ ꯋꯦꯟꯁꯗꯦꯅ ꯑꯦ ꯑꯦꯁ ꯁꯤ ꯑꯗꯨꯒ ꯋꯦꯟꯁꯗꯦ ꯇꯨ ꯁꯦꯇꯔꯗꯦꯅ ꯑꯩꯈꯣꯏꯒꯤ ꯀꯩꯅꯣ ꯕꯤ ꯑꯦꯁ ꯁꯤ ꯑꯗꯨꯗꯨꯒ ꯄꯨꯡ ꯑꯃꯗꯒꯤꯅ ꯑꯅꯤꯐꯧꯁꯤꯅ ꯁꯦꯛ ꯀ꯭ꯂꯥꯁ ꯑꯗꯨꯒ ꯑꯅꯤꯗꯒꯤꯅ ꯑꯍꯨꯝꯐꯧꯁꯤꯅ ꯃꯥꯏꯅꯔ ꯑꯗꯨꯒ ꯁꯨꯃꯥꯏ ꯁꯨꯝ ꯇꯧꯋꯦ
ꯑꯣ ꯍꯣꯏꯅꯦ ꯃꯥꯟꯅꯗ꯭ꯔꯦꯅꯦꯀꯥ ꯑꯩꯈꯣꯏ ꯇꯧꯔꯛꯄꯗꯨꯒ ꯍꯧꯖꯤꯀꯗꯤ
ꯃꯅꯗꯤ ꯀꯝ ꯍꯅ ꯨ ꯄꯦꯄꯔꯁꯦ ꯍꯣꯏ ꯂꯦꯡꯒ꯭ꯋꯤꯁꯄꯨꯗꯤ ꯈꯔ ꯈꯔ ꯌꯥꯎꯖꯔꯒꯀꯣ
ꯎꯝ ꯑꯩꯈꯣꯏ ꯄꯦꯄꯔ ꯃꯔꯤ ꯈꯛꯇꯅꯤ ꯊꯥꯔꯛꯏꯅ
ꯍꯣꯏꯗꯤ ꯄꯦꯄꯔ ꯇꯔꯨꯅꯦꯒ
ꯎꯝ ꯄꯦꯄꯔ ꯃꯔꯤ ꯃꯔꯤ ꯇꯧꯔꯒ ꯂꯥꯁ ꯏꯌꯥꯔꯗꯨꯗꯅ ꯑꯃ ꯑꯗꯨꯁꯨ ꯄꯦꯄꯔ ꯑꯍꯨꯝ ꯑꯍꯨꯝ ꯑꯍꯨꯝ ꯑꯃꯗ ꯊꯥꯔꯛꯄꯗ
ꯑ ꯅꯨꯡꯉꯥꯏꯔꯝ ꯍꯥꯏꯔꯒꯗꯤ ꯌꯥꯝꯌꯥꯝꯕꯗꯤ ꯃꯌꯥꯝ ꯇꯝꯃꯦꯕ ꯍꯥꯏꯗꯤ ꯀꯣꯔ ꯃꯔꯤꯃꯨꯛꯀ ꯇꯝꯃꯤꯗꯨꯅ ꯑꯩꯈꯣꯏꯒꯤ ꯀꯩꯅꯣꯝꯗ ꯑꯗꯣ ꯑꯌꯥꯝꯕꯒꯤ ꯇꯝꯃꯤꯕ ꯀꯣꯔ ꯃꯔꯤꯗꯣ ꯑꯗꯨꯒꯤ ꯀꯣꯔ ꯑꯃꯅ ꯑꯩꯈꯣꯏ ꯑꯃꯨ ꯀꯣꯔꯣꯛ ꯑꯃꯅ ꯃꯦꯁꯇ ꯑꯃꯗ ꯇꯝꯃꯦꯕ ꯑꯩꯈꯣꯏꯅ ꯑꯃꯨꯛ ꯑꯗꯤ ꯀꯩ ꯍꯥꯏꯅꯤ ꯕꯤ ꯑꯦꯁꯦ ꯑꯩꯈꯣꯏꯒꯤ ꯌꯥꯝ ꯂꯨꯅ ꯈꯟꯅꯕꯩ ꯇꯥꯏꯞꯇ ꯇꯧꯈꯠꯂꯛꯑꯦꯕ ꯍꯥꯏꯗꯤ ꯈꯔ ꯈꯔ ꯈꯪꯅꯕꯩ ꯇꯥꯏꯞꯇ ꯇꯧꯔꯦꯗꯅ ꯍꯥꯏꯗꯤ ꯃꯌꯥꯝꯁꯦ ꯂꯥꯏꯔꯤꯛ ꯇꯝꯅꯤꯡꯉꯩꯤꯁꯦ ꯄꯥꯁ ꯇꯣꯍꯂꯅ ꯍꯥꯏꯗꯤ ꯁꯔꯇꯤꯐꯤꯀꯦꯠꯁꯦ ꯍꯥꯏꯔꯕꯗ ꯇꯨꯌꯦꯞꯀꯤ ꯁꯥꯔꯇꯤꯐꯤꯀꯦꯠ ꯆꯟꯅꯔꯛꯇꯕꯗꯣ
ꯎꯝ
ꯈꯜ ꯂꯩꯔꯗꯤ ꯕꯤ ꯑꯦꯁꯦ ꯆꯠꯅ ꯆꯣꯏ ꯆꯟ ꯃꯗ ꯆꯠꯅꯅꯤꯀꯣ ꯑꯗꯨ ꯑꯣꯏ ꯇꯥꯔꯒꯁꯨ ꯈꯔ ꯌꯥꯝ ꯂꯥꯏꯅ ꯇꯧꯍꯜꯂꯒ ꯌꯥꯝ ꯍꯥꯏꯗꯤ ꯌꯥꯝ ꯇꯤꯟꯖꯅ ꯍꯥꯏꯗꯤ ꯑꯣꯅꯔꯁꯀꯨꯝꯕ ꯇꯧꯋꯦ ꯈꯣꯠꯀꯦ ꯍꯥꯏꯔꯒꯗꯤ ꯑꯦꯝ ꯑꯦꯒꯨꯝꯕꯩ ꯊꯥꯛꯇꯅ ꯂꯥꯛꯑꯦꯕ ꯍꯥꯛ ꯆꯠꯊꯅꯤꯡꯕꯗꯣ ꯑꯗꯨꯗꯨꯒ ꯍꯧꯖꯤꯛꯀꯤ ꯚ ꯑꯦꯐꯧꯒꯤ ꯆꯥꯡꯁꯤꯅ ꯑꯩꯈꯣꯏꯒꯤ ꯇꯝꯗ ꯌꯥꯗꯕꯒꯤ ꯍꯥꯏ ꯇꯥꯔꯦꯀꯣ ꯑꯩꯈꯣꯏꯒꯤ ꯒꯣꯔꯃꯦꯟ ꯊꯕꯛ ꯑꯣꯏꯔꯣ ꯑꯃ ꯃꯣꯏꯒꯤ ꯁꯨꯝ ꯅꯣꯂꯦꯖ ꯇꯥꯡꯁꯤꯟꯕꯒꯤ ꯑꯣꯏꯅ ꯑꯉꯥꯡ ꯅꯨꯕꯤ ꯈꯨꯛꯇꯪ ꯇꯝꯃꯤꯌꯕ
ꯑꯗꯤ ꯆꯍꯤ ꯀꯋꯥ ꯂꯤ ꯅꯖ
ꯑꯩꯁꯦ ꯆꯍꯤ ꯀꯩꯅꯣ ꯇꯧꯔꯦ ꯑꯩꯈꯣꯏ ꯆꯍꯤ ꯃꯔꯤ ꯇꯝꯗꯧꯅꯤ ꯑꯍꯨꯝ ꯋꯥꯠꯂꯤ ꯃꯔꯤ ꯑꯅꯤ ꯆꯍꯤ ꯑꯅꯤ ꯑꯅꯤ ꯋꯥꯠꯂꯤ
ꯃꯥꯏꯗꯤ ꯁꯨꯕ ꯇꯧꯔꯔꯣꯏꯕ
ꯎꯝ ꯇꯧꯔꯦ ꯐꯣꯏꯦ ꯑꯗꯨꯏ ꯀꯣꯟꯅ ꯇꯧꯔꯦ ꯑꯗ ꯍꯥꯏꯗꯤ ꯁꯥꯔꯇꯤꯐꯤꯀꯦꯠ ꯂꯧꯊꯣꯛꯑꯦꯗꯅꯀꯣ ꯆꯍꯤ ꯑꯍꯨꯝꯒꯤ
ꯑꯥ
ꯑꯗꯨꯒ ꯍꯌꯦꯡꯋꯥꯏꯩꯅ ꯀꯣꯟꯅ ꯆꯍꯤ ꯇꯔꯥꯃꯨꯛ ꯂꯩꯔꯀꯥꯟꯗ ꯀꯣꯟꯅ ꯇꯧꯒꯦꯁꯤ ꯌꯥꯔꯦꯕ ꯍꯧꯖꯤꯛꯇꯤ
ꯑꯣ ꯌꯥꯏꯅꯦ
ꯎꯝ
ꯍ ꯂꯔ ꯀꯗꯧꯕꯦ ꯐꯜꯂꯤꯕ
ꯂꯣꯏꯔꯒ ꯁꯨꯝ ꯊꯕꯛ ꯊꯥꯔꯛꯑꯒ ꯂꯩꯗꯤ ꯁꯨꯝ ꯊꯥꯖꯤꯟ ꯈꯣꯠꯆꯤꯟꯕ ꯍꯟꯗꯛ ꯆꯍꯤ ꯈꯔ ꯉꯊ
ꯑ ꯂ ꯁꯒ ꯂꯑꯒ
ꯑꯈꯟꯗ ꯑꯩ ꯀ ꯎꯝ ꯇꯝ ꯇꯝ ꯍꯋ ꯊꯟꯊ ꯑꯗꯣ ꯑꯗꯨꯃꯥꯏꯅꯗꯤ ꯈꯔꯗꯤ ꯑꯗꯨ ꯑ ꯑꯗꯨꯃꯉꯣꯟꯗ ꯍꯥꯏꯐꯦ ꯈꯗꯤ ꯈꯟꯈꯤꯕꯅꯦꯕ ꯏꯁꯥꯁꯦ ꯍꯧꯖꯤꯛꯇꯤ ꯀꯥꯏꯗꯒꯤ ꯁꯪꯉꯄ ꯃꯌꯥꯝꯅ ꯆꯥꯕ ꯇꯨꯝ ꯑꯃꯨꯛ ꯆꯥꯛ ꯏꯁꯥꯁꯦ ꯍꯣꯠꯅꯅꯤꯡꯕ ꯀꯥꯎꯔꯦꯗ
ꯁꯥꯁꯤꯗ ꯍꯥꯏ ꯂꯩꯔ
ꯑꯣꯛ ꯆꯥꯁꯦ ꯍꯥꯏꯔꯅꯤ ꯁꯣꯝꯗ
ꯑꯣ ꯎꯝꯩꯅ ꯑꯗꯨꯃꯥꯏꯅ ꯀꯣꯂꯦꯖ ꯂꯣꯏꯔ ꯀꯩꯀꯩ ꯇꯧꯏꯦ ꯈꯜꯂꯗꯤ ꯂꯥꯏꯔꯤꯛ ꯄꯥꯕ ꯍꯧꯕ ꯌꯥꯔꯦ ꯍꯧꯖꯤꯛꯇꯩ ꯍꯧꯅ ꯇꯧꯅ ꯇꯧꯅ ꯍꯥꯏꯇꯥꯔꯦ ꯃꯇꯝ ꯃꯥꯡꯍꯟꯗꯕꯤꯗ ꯍꯌꯦꯡ ꯀꯣꯂꯦꯖ ꯂꯣꯏꯕꯒ ꯊꯕꯛ ꯃꯁꯛ ꯈꯟ ꯉꯝꯅꯕ ꯍꯥꯏꯇꯥꯥꯔꯦ ꯍꯥꯏꯗꯤ ꯀꯣꯂꯦꯖ ꯂꯣꯏꯔ ꯃꯇꯨꯡꯗ ꯑꯩ ꯑꯃꯨꯛ ꯍꯧꯕꯗꯣ ꯃꯇꯝ ꯃꯥꯡꯉꯦꯗꯅ
ꯑꯗꯒꯤ ꯃꯇꯝꯗꯣ ꯁꯨꯝ ꯅꯛꯁꯤꯜꯂꯛꯄꯒꯤ ꯏꯁꯥꯗ ꯇꯦꯟꯁꯟ ꯂꯩꯕ ꯍꯥꯏꯒꯗ꯭ꯔꯥ
ꯑꯦꯛꯖꯥꯝ ꯖꯦ ꯂꯣꯏ ꯂꯨ ꯂꯨꯔꯦꯕ ꯄꯦꯇꯔꯟ ꯃꯈꯟ ꯃꯈꯟꯒ ꯈꯥꯏꯗꯣ ꯇꯅ ꯑꯗꯨꯗ ꯍꯖꯤꯛꯇꯩ ꯍꯧꯅ ꯈꯔ ꯈꯔ ꯇꯧꯔꯒ ꯍꯌꯦꯡ ꯂꯣꯏꯕꯒ ꯑꯗꯨꯝ ꯁꯠ ꯑꯃ ꯑꯣꯏꯔꯣ ꯑꯃ ꯑꯣꯏꯔꯣ ꯉꯝꯗꯧꯕ ꯑꯃ ꯇꯧꯒꯤꯕꯗꯣ ꯑꯗꯨꯅ ꯈꯋꯥꯏ ꯐꯔꯦ꯫ ꯇ ꯂꯣꯏꯔ ꯁꯨꯝ ꯇꯦꯛ ꯇꯦꯛ ꯇꯦꯛ ꯇꯧꯔ ꯂꯩꯕꯖꯦ ꯃꯇꯝ ꯃꯥꯡꯉꯒꯅꯦ ꯁꯨꯝ ꯆꯍꯤ ꯁꯨꯝ ꯁꯨꯝ ꯌꯥꯝꯖꯤꯜꯂꯛꯀꯅꯤ ꯀꯥꯟꯅꯗꯦꯕ꯫
ꯑ ꯕ꯭ꯔꯗꯔ ꯍꯧꯖꯤꯛ ꯇꯥꯏꯃꯤꯡꯁꯤꯕꯨ ꯐꯣꯟ ꯊꯝ ꯑꯌꯥꯝꯕ ꯊꯕꯛ ꯀꯩꯅꯣ ꯇꯧꯔꯔꯤ ꯆꯤꯟ ꯊꯝꯃꯣꯔꯣ?
ꯑꯥ ꯍꯣꯏ ꯑꯗꯨꯗꯤ ꯊꯝꯃꯒꯦ꯫